ꯍꯂꯣ ꯍꯜꯂꯣ ꯍꯜꯂꯣ ꯇꯥꯏ ꯇꯥꯏ ꯇꯥꯖꯔꯤ
ꯀꯗꯧꯔꯤꯅꯣ ꯀꯩꯗꯧꯔꯤꯅꯣ
ꯑꯁ ꯐꯝꯃꯤ ꯏꯊꯟꯇ ꯐꯝꯃꯦ ꯑꯩꯗꯤ ꯃꯤꯒ
ꯀꯤꯗ꯭ꯔꯣ ꯕꯨꯠ ꯂꯥꯛꯀꯅꯤꯍꯦ
ꯑꯁ ꯐꯨꯠ ꯂꯥꯛꯑꯣ ꯍꯥꯏꯔꯤꯕꯅꯦ ꯑꯩꯗꯤ ꯐꯨꯒꯥꯏꯅꯒꯦꯅ ꯈꯜꯂꯤꯝꯅꯤ
ꯕꯨꯠꯀ ꯋꯥꯔꯤ ꯁꯥꯟꯅꯒꯦ ꯍꯥꯏꯔꯣ
ꯍꯣꯏ ꯕꯨꯠꯀ ꯋꯥꯔꯤ ꯁꯥꯟꯅꯒꯦꯅ ꯃꯤꯒ ꯋꯥꯔꯤ ꯁꯥꯟꯅꯕꯁꯨ ꯄꯦꯜꯂꯦꯕ ꯑꯗꯨꯅ ꯕꯨꯠꯀ ꯁꯥꯟꯅꯒꯦꯅ
ꯕꯨꯨꯠ ꯊꯥꯔꯛꯎꯔꯣ ꯑꯗꯨꯗꯤ
ꯐꯥꯔꯛꯑꯣ ꯕꯨꯠꯄꯨ ꯅꯪ ꯌꯣꯛꯄ꯭ꯔꯣ
ꯑꯩ ꯈꯨꯠꯇ ꯂꯣꯏ ꯂꯩꯅꯦ ꯃꯤ ꯕꯨꯠ ꯊꯥꯗꯔꯛꯑꯦꯅ ꯕꯨꯠ ꯊꯥꯖꯤꯜꯂꯛꯑꯦꯅ ꯋꯥꯋꯥ ꯂꯥꯎꯅꯩꯗꯣ ꯈꯪꯗ꯭ꯔꯣ ꯃꯃꯥꯡꯗ
ꯑꯁ ꯇꯥꯍꯧꯗ꯭ꯔꯦꯅꯦ ꯑꯩꯗꯤ ꯈꯪꯍꯧꯗ꯭ꯔꯦꯅꯦ
ꯑꯗꯨꯃꯥꯏꯅ ꯊꯥꯖꯤꯜꯂꯛꯑꯗꯤ ꯏꯁ ꯐꯔꯛ ꯀꯥꯅꯤꯍꯦ ꯅꯣꯏ ꯂꯥꯁꯇ ꯕꯨꯠ ꯀꯅꯥꯅ ꯊꯥꯖꯤꯜꯂꯤꯅꯣꯅ ꯑꯃꯨꯛ ꯊꯤꯒꯠꯇꯅ ꯑꯃꯨꯛ ꯀꯩꯅꯣꯒꯤ ꯁꯔꯀꯥꯔꯒꯤ ꯗꯤꯚꯥꯏꯁꯀ ꯄꯨꯔꯛꯇꯅ ꯑꯃꯨꯛ ꯊꯤꯔꯛꯇꯅ ꯑꯃꯨꯛ ꯐꯔꯛꯇ
ꯑꯩꯉꯣꯟꯗ ꯇꯤ ꯂꯥꯏ ꯕꯨꯠ ꯄ꯭ꯔꯦꯟ ꯑꯇ ꯆꯪꯒꯗꯕ ꯅꯠꯇꯦꯁꯦ
ꯑꯦ ꯑꯗꯨꯕ ꯑꯗꯨꯃꯥꯏꯅ ꯍꯥꯏꯕ ꯃꯤ ꯀꯥꯡꯕꯨꯗꯅꯦ ꯌꯥꯝ ꯂꯥꯏꯅ ꯆꯪꯉꯤꯁꯦ
ꯃꯣꯏꯅ ꯑꯣꯏꯅ ꯀꯤꯔ ꯆꯦꯟꯒꯗꯕꯅꯦ ꯑꯩ ꯎꯔꯒ
ꯑꯗꯨꯒꯨꯝꯕꯗꯅꯦ ꯑꯩꯅ ꯇ꯭ꯔꯥꯏ ꯇꯧꯅꯤꯡꯉꯤꯁꯦ
ꯎꯝ ꯊꯥꯔꯛꯑꯣ ꯊꯥꯔꯛꯑꯣ ꯊꯥꯔꯑꯣ ꯉꯁꯤ ꯉꯁꯤꯃꯛ ꯊꯥꯔꯛꯑꯣ
ꯈꯔꯗꯤ ꯁꯥꯊꯤꯕꯅꯦ ꯑꯩꯈꯣꯏꯒꯤ ꯕꯨꯠꯁꯤꯗꯤ ꯃꯤ ꯑꯃ ꯑꯅꯤ ꯈꯛꯇꯪꯒ ꯅꯠꯇꯦ ꯊꯥꯖꯤꯜꯂꯛꯀꯗꯕꯁꯦ
ꯑꯩꯁꯨ ꯀꯥꯏꯗꯦꯅꯦ
ꯀꯩꯁꯨ ꯀꯥꯏꯗꯦꯅꯦ ꯑꯩꯈꯣꯏꯗꯤ ꯑꯗꯨꯝ ꯊꯦꯡꯒꯥꯏꯅꯔꯒꯦꯅ ꯂꯩꯔꯕꯅꯤ ꯃꯨꯛꯇꯅ ꯐꯟꯗꯅ
ꯅꯣꯏꯁꯨ ꯈꯔ ꯃꯤ ꯌꯥꯝꯅ ꯈꯣꯝꯃ ꯂꯩꯌꯣ ꯂꯩꯃꯤꯟꯅꯎ ꯅꯠꯇ ꯅꯊꯟꯗ ꯑꯣꯏꯇꯥꯔꯗꯤ ꯈꯔ ꯈꯪꯕꯣ ꯀꯔꯤꯑꯣ ꯑꯁ ꯆꯦꯟ ꯆꯦꯟꯐꯝ ꯂꯥꯡꯐꯝ ꯈꯪꯉꯣꯏꯌꯦ
ꯃꯥꯅ ꯑꯩ ꯃꯅꯝ ꯅꯝꯕꯗ ꯃꯥꯅ ꯑꯣꯏꯅ ꯀꯤꯗꯅ ꯆꯦꯟꯒꯗꯕꯅꯦꯃꯤ
ꯑꯁ ꯍꯥꯏꯔꯤꯁꯤꯅ ꯃꯅꯝꯁꯦ ꯌꯥꯝ ꯀꯜꯂꯕ ꯍꯥꯏꯁꯤꯕꯣ
ꯑꯩꯈꯣꯏ ꯃꯤꯑꯣꯏꯕꯒꯤꯗꯤ ꯌꯥꯝ ꯅꯨꯡꯁꯤꯕ ꯃꯅꯝꯗꯤ ꯑꯣꯏꯕ ꯑꯗꯨꯕꯨ ꯃꯣꯏꯒꯤꯗꯤ ꯌꯥꯝ ꯅꯝꯊꯤ ꯀꯤꯕ ꯃꯅꯝ ꯑꯃ ꯑꯣꯏꯗꯣꯏꯅꯦꯕ
ꯑꯩꯗꯤꯕ ꯑꯩꯗꯤ ꯂꯨꯖꯗꯕ ꯌꯥꯝ ꯀꯨꯏꯔꯕ꯭ꯔꯁꯤꯅꯤꯗ
ꯑꯥ ꯅꯠꯇꯦ ꯃꯣꯏꯅ ꯍꯥꯗꯅ ꯆꯦꯟꯊꯣꯛꯈꯤꯒꯗꯕꯅꯤ ꯃꯣꯏꯅ
ꯕꯨꯜ ꯂꯥꯛꯑꯕꯗ ꯃꯅꯝ ꯌꯥꯝ ꯀꯟꯒꯗꯕ ꯑꯣꯏꯇꯥꯔꯗꯤ ꯑꯩꯁꯦ ꯌꯥꯝ ꯏꯆꯤꯡꯗ ꯆꯤꯡꯅꯔꯦꯅꯦ
ꯑꯩꯈꯣꯏꯒꯤ ꯃꯅꯝꯒ ꯃꯣꯏꯒ ꯃꯅꯝ ꯃꯅꯝꯁꯦ ꯈꯦꯠꯅꯩꯗꯅ
ꯑꯣ ꯃꯅꯝꯁꯤ ꯇꯣꯉꯥꯟ ꯇꯣꯉꯥꯟꯕ꯭ꯔꯣ
ꯑꯁ ꯇꯣꯉꯥꯟꯕꯅꯦꯍꯦ ꯅꯪ ꯀꯩꯅꯣ ꯂꯩꯃꯤꯟꯅꯔ ꯈꯪꯗ꯭ꯔꯤꯗꯣ ꯀꯩꯅꯣ
ꯑꯗꯤ ꯕꯨꯠ ꯃꯅꯝ ꯈꯛꯇꯪ ꯅꯝ ꯂꯩꯔꯕ ꯑꯩꯗꯤ ꯒ꯭ꯌꯥꯟ ꯇꯥꯗꯕ
ꯑ ꯅꯪꯒꯤ ꯃꯅꯝꯁꯨ ꯕꯨꯠ ꯅꯝ ꯅꯝꯂꯝꯃꯅꯤ
ꯑꯗꯨꯅ ꯉꯁꯤꯖꯦ ꯉꯁꯤꯁꯦ ꯃꯤ ꯃꯅꯝ ꯅꯝꯕ ꯆꯠꯁꯤꯔꯅ ꯈꯜꯂꯤ ꯑꯩꯁꯨ ꯑꯗꯨꯅ ꯃꯅꯝꯁꯦ ꯇꯣꯡ ꯃꯥꯜꯂꯦ ꯍꯥꯏꯔꯒꯗꯤ ꯑꯩꯁꯦ ꯈꯪꯗꯕꯅꯤꯅ ꯍꯥꯟꯅ ꯍꯪꯍꯧꯕꯅ ꯐꯩ ꯍꯥꯏꯕꯅ
ꯑꯩꯈꯣꯏꯒꯤ ꯃꯅꯝꯗꯤ ꯌꯥꯝ ꯅꯨꯡꯁꯤꯕꯅꯦꯕ ꯃꯣꯏ ꯃꯅꯝꯗꯤ ꯀꯔꯤ ꯍꯥꯕꯣꯏ ꯀꯩꯕꯣꯏ ꯀꯤꯟꯕꯣꯏ ꯀꯩꯕꯣꯏ ꯃꯅꯝ ꯑꯃ ꯂꯩꯕꯅꯦ ꯍꯥꯏꯕ ꯑꯥꯎ
ꯑꯩꯈꯣꯏꯒꯤꯁꯤꯗꯤ ꯑꯩꯈꯣꯏ ꯃꯅꯝꯁꯤꯗꯤ ꯑꯗꯨꯝ ꯅꯨꯡꯁꯤꯌꯦꯗ ꯑꯩꯈꯣꯏꯁꯨ ꯑꯗꯨꯝ ꯂꯩꯃꯤꯟꯅꯕ ꯅꯤꯅ ꯑꯗꯨꯝ ꯈꯪꯉꯦꯕ
ꯑꯣ ꯈꯪꯗ꯭ꯔꯦ ꯑꯗꯨꯗꯤ ꯀꯔꯝꯕ ꯕꯨꯠ ꯑꯣꯏꯔꯤꯖꯥꯠꯅꯣ ꯃꯈꯟ ꯇꯣꯉꯥꯜꯂꯤ ꯖꯥꯠꯂꯥ ꯑꯝꯇ ꯊꯥꯔꯛꯑꯣ
ꯅꯣꯏꯒꯤ ꯃꯅꯝ ꯌꯥꯝ ꯅꯝꯊꯤꯔꯒꯅ ꯄꯔꯐ꯭ꯌꯨꯝ ꯄꯥꯔꯐꯤꯝꯁꯨ ꯄꯥꯏꯍꯜꯂꯛꯑꯒꯦ
ꯄꯥꯏꯍꯟ ꯅꯪ ꯅꯪꯅ ꯌꯥꯅꯕꯒꯤ ꯐꯒꯗꯕꯩ ꯃꯑꯣꯡꯗ ꯁꯤꯜꯂꯛꯑꯣ ꯅꯪ ꯅꯪꯗꯤ ꯀꯥꯡꯒꯨꯅꯤꯅ ꯑꯩꯗꯤ
ꯃꯅꯝ ꯌꯥꯝꯅ ꯅꯝꯊꯤꯗꯣꯏ ꯑꯣꯏꯇꯥꯔꯗꯤ ꯕꯔꯐꯤꯝꯒꯗꯤ ꯃꯅꯝ ꯈꯔꯇꯥꯡꯕ ꯃꯅꯝ ꯈꯔ ꯅꯨꯡꯁꯤꯕ ꯀꯩꯅꯣꯒꯤ ꯑꯣꯔꯦꯐ꯭ꯌꯨꯝꯒꯤꯒꯨꯝꯕ ꯑꯗꯨꯝꯕꯗ ꯑꯣꯏꯅ ꯄꯥꯏꯍꯜꯂꯒ ꯊꯥꯖꯤꯟꯕꯅ ꯐꯒꯗ꯭ꯔ ꯈꯪꯗꯦꯅꯤ ꯅꯠꯇꯗꯤ ꯍꯣꯔꯦꯟ ꯑꯃꯨꯛ ꯃꯅꯝ ꯑꯗꯨꯅ ꯌꯥꯗꯦꯅ ꯍꯥꯏꯔꯛꯇꯅꯀꯣ ꯑꯩꯉꯣꯟꯗ ꯑꯃꯨꯛ ꯀꯝꯄ꯭ꯂꯦꯟ ꯂꯥꯛꯀꯅꯦꯕ
ꯊꯥꯍꯜꯂꯛꯑꯣ ꯉꯝꯃꯣꯏ ꯃꯤ ꯅꯪꯅ ꯑꯗꯨ ꯐꯅ ꯌꯥꯝ ꯄꯥꯏꯍꯜꯂꯒꯁꯨ ꯁꯨꯡꯉꯝꯍꯦꯛ ꯉꯝꯃꯣ ꯑꯩꯉꯣꯟꯗꯀꯣ ꯍꯣꯔꯦꯟ ꯊꯥꯔꯛꯑꯣ ꯄꯨꯡ ꯚꯔꯣ ꯆꯞ ꯆꯥꯅ ꯊꯥꯔꯛꯑꯣ
ꯂꯥꯏ ꯇꯤꯟꯒꯤ ꯋꯥꯠꯑꯒ ꯀꯩꯅꯣ ꯈꯪꯕ ꯃꯤ ꯂꯩꯕ꯭ꯔꯕ ꯅꯣꯏ ꯃꯔꯛꯇ
ꯑꯩ ꯑꯗꯨꯕꯨꯗꯤ ꯑꯩ ꯂꯣꯏ ꯈꯪꯉꯦ ꯀꯅꯥꯝꯇ ꯑꯩ ꯂꯩꯃꯤꯟꯅꯗꯦ ꯏꯊꯟꯇ ꯍꯤꯡꯖꯕ ꯄꯨꯟꯁꯤꯅꯤ ꯏꯊꯟꯇ ꯂꯦꯟꯖꯕ ꯄꯨꯟꯁꯤꯅꯤ ꯏꯊꯟꯇꯅ ꯃꯥꯥꯏꯌꯣꯛꯅꯒꯅꯤ
ꯑꯗꯨꯃꯥꯏꯅ ꯇꯧ ꯇꯥꯔꯦ ꯑꯗꯨꯃꯥꯏꯅ ꯇꯧꯕ ꯂꯩ ꯑꯣꯏꯔꯦ
ꯎꯝ ꯂꯩꯌꯦ ꯂꯩ ꯅꯪ ꯈꯪꯗ ꯇꯧꯧꯕꯅꯦ
ꯑꯝꯇꯪꯗꯤ ꯇꯦꯁ ꯇꯧꯕ ꯗꯔꯀꯥꯔ ꯑꯣꯏꯔꯦ ꯁꯤꯗꯤ
ꯎꯝ ꯍꯣꯔꯦꯟ ꯊꯔꯥꯎ ꯑꯍꯤꯡꯒꯤ ꯕꯥꯔꯣꯛ
ꯊꯣꯡ ꯊꯥꯛꯄꯁꯨ ꯅꯪ ꯃꯊꯟꯗ ꯑꯗꯨꯝ ꯇꯧꯔꯦ ꯑꯗꯨꯗꯤ ꯑꯁ ꯑꯗꯨꯗꯤ ꯌꯥꯔꯣꯏꯍꯦ
ꯀꯩꯒꯤꯅꯣ ꯍꯥꯏꯁꯦ ꯑꯩ ꯍꯧꯖꯤꯛ ꯌꯥꯔꯤꯁꯤꯗꯤ
ꯃꯗꯨꯅꯗꯤ ꯌꯥꯔꯣꯏ ꯆꯥꯛ ꯀꯌꯥ ꯑꯝꯇ ꯂꯦꯝꯗ꯭ꯔꯕ ꯑꯩꯁꯦ
ꯅꯦꯝꯗꯦ
ꯂꯩ ꯃꯒꯗꯤ ꯕꯨꯨꯠꯇꯨ ꯈꯔ ꯌꯥꯝ ꯊꯥꯖꯤꯜꯂꯒ ꯈꯔ ꯄꯤꯖꯧ ꯍꯥꯏꯒꯦ ꯇꯕꯅꯤꯅ ꯑꯩ ꯁꯣꯝꯗꯅ ꯌꯣꯛꯄꯗꯨꯣ ꯉꯝꯃꯛꯇ꯭ꯔꯦꯕ
ꯑꯁ ꯑꯩ ꯃꯣꯏ ꯄꯥꯔꯇꯤꯒ ꯄꯥꯛꯅ ꯄꯨꯟꯗꯕꯅꯤꯅ ꯑꯩ ꯄꯥꯝꯃꯣꯏ ꯏꯁꯥ ꯏꯊꯟꯇ ꯂꯣꯏꯅ ꯆꯥꯊꯣꯛꯀꯦ ꯃꯤ ꯄꯤꯖꯗꯦꯕ ꯑꯩꯗꯤ ꯃꯤ ꯄꯤꯖꯗꯦ
ꯌꯦꯟꯁꯥꯡ ꯍꯥꯎꯔꯒꯗꯤ ꯑꯗꯨꯝ ꯃꯣꯏꯁꯨ ꯈꯔ ꯈꯔ ꯌꯦꯟꯅꯔꯒ ꯆꯥꯖꯁꯅꯨ ꯍꯥꯏꯕꯅꯤꯗ
ꯑꯣ ꯁꯧꯒ꯭ꯔꯤ ꯊꯣꯡꯕ ꯃꯍꯤ ꯈꯔꯗꯤ ꯂꯩꯔꯝꯒꯗ꯭ꯔꯥ ꯑꯗꯨ ꯍꯣꯔꯦꯟ ꯊꯛꯑꯒ ꯑꯃꯨꯛ ꯊꯥꯗꯣꯔꯛꯑꯒꯦ ꯇꯧꯔꯦ ꯎꯄꯥꯏ ꯂꯩꯇꯦ
ꯁꯧꯒ꯭ꯔꯤꯗꯤ ꯑꯩ ꯑꯣꯏꯅ ꯆꯥꯅꯤꯡꯉꯥꯏꯩꯗ ꯁꯤꯗꯤ
ꯁꯧꯒ꯭ꯔꯤꯃꯨꯛ ꯐꯕ ꯂꯩꯇꯦꯅꯦꯍ
ꯁꯧꯒꯔꯤꯗꯤ ꯆꯥꯛ ꯌꯥꯝ ꯆꯪꯕꯅꯤꯅꯦ ꯆꯥꯛ ꯌꯥꯝ ꯆꯪꯕꯅꯦ ꯁꯥ ꯉꯥ ꯊꯣꯡꯕꯒ ꯁꯧꯒꯔꯤ ꯊꯣꯡꯕꯒ ꯊꯝꯃꯤꯟꯅꯕꯗ ꯑꯗꯨꯝ ꯆꯥꯃꯤꯟꯅꯕꯗ ꯁꯧꯒꯔꯤ ꯊꯣꯡꯕ ꯆꯥꯕ ꯃꯤꯗꯅ ꯍꯦꯟꯅ ꯆꯥꯗꯣꯏꯅꯤ
ꯃꯥꯅꯦ ꯃꯍꯤꯗꯣ ꯈꯔ ꯂꯥꯡꯇꯛ
ꯎꯝ ꯆꯥꯛ ꯆꯥꯕ ꯂꯣꯏꯔꯝꯗꯥꯏꯗꯨꯗ ꯂꯣꯏꯔꯝꯗꯥꯏꯗ ꯃꯍꯤꯗ ꯀ꯭ꯔꯣ ꯀ꯭ꯔꯣ ꯀꯣ ꯀ ꯈ ꯊꯛꯆꯜꯂꯅꯤ ꯑꯁ ꯍꯥꯎꯕꯅꯤꯗ
ꯆꯥꯕ ꯃꯥꯜꯂꯦꯗ ꯊꯧꯒ꯭ꯔꯤꯁꯦ ꯑꯩꯉꯣꯟꯗꯒꯤ ꯍꯦꯟ ꯈꯪꯉꯝꯃꯦ ꯑꯥꯎ ꯑꯗꯨ ꯑꯣꯃꯤ ꯂꯩꯔꯝꯃꯦ
ꯆꯥꯔꯛꯄꯅꯤꯅ ꯑꯗꯨꯝ ꯈꯪꯉꯦꯕ ꯁꯧꯒ꯭ꯔꯤꯖꯨ ꯅꯧꯔꯤꯉꯩꯗꯗꯤ ꯆꯥꯕ ꯍꯥꯎꯇꯕꯅꯤꯀꯣ
ꯍꯣꯏ ꯂꯤꯔꯀꯥꯟꯗ
ꯑ ꯂꯤꯔꯀꯥꯟꯗ ꯍꯥꯎꯕꯅꯦ ꯑꯁ ꯅꯪꯁꯨ ꯈꯪꯉꯝꯃꯦꯍꯦ
ꯈꯪꯉꯤꯍꯦ
ꯁꯧꯒ꯭ꯔꯤ ꯈꯛꯇꯪꯗ ꯆꯥ ꯂꯩꯕ꯭ꯔꯥ ꯈꯪꯄꯣꯠꯇꯦꯗ
ꯑꯩ ꯅꯠꯇꯦ ꯑꯗꯨ ꯈꯛꯇꯪ ꯆꯥꯕꯩ ꯋꯥ ꯅꯠꯇꯦ ꯑꯩ ꯈꯪꯗꯕ ꯑꯃ ꯑꯠꯇ ꯂꯩꯇꯦ ꯑꯩ ꯂꯣꯏ ꯈꯪꯉꯦ
ꯂꯣꯏ ꯈꯪꯕ ꯑꯣꯏꯔꯦ
ꯑꯥ ꯑꯗꯨꯅꯅꯦ
ꯈꯨꯊꯣꯡꯁꯤꯦ ꯀꯃꯥꯏꯅ ꯊꯣꯡꯒꯦ
ꯈꯨꯊꯣꯡꯂꯣ ꯈꯨꯊꯣꯡꯗꯤ ꯏꯁꯤꯡꯗꯣ ꯐꯨꯠꯂꯅꯤ
ꯗꯥꯏꯔꯦꯛ ꯏꯁꯤꯡꯗ ꯁꯧꯔꯤ ꯈꯛꯇꯪ ꯐꯨꯠꯇꯣꯏꯔꯣ ꯍꯥꯏꯁꯦ
ꯏꯁꯤꯡꯗꯣ ꯏꯁꯤꯡꯗꯣ ꯐꯨꯠꯂꯅꯤ ꯇꯤꯜꯍꯧ ꯅꯨꯡ ꯀꯔꯤ ꯅꯨꯡ ꯍꯥꯞꯀꯗꯕ ꯃꯔꯣꯏ ꯅꯄꯥꯛꯄꯤ ꯑꯗꯨ ꯑꯗꯥ ꯂꯣꯏ ꯍꯥꯞꯄꯅꯤ ꯉꯥ ꯊꯥꯛꯑꯅꯤ ꯁꯧꯍꯜꯂꯅꯤ ꯍꯥꯞꯀꯅꯤ ꯍꯥꯎꯕꯅꯦ
ꯍꯥꯎꯕ꯭ꯔꯅꯦ ꯑꯩꯗꯤ ꯅꯄꯥꯛꯄꯤꯁꯦ ꯍꯩꯅꯗꯦꯅꯦ ꯀꯌꯥ ꯎꯝ
ꯑꯍꯥꯎꯕ ꯈꯛ ꯆꯥꯒꯦ ꯈꯟꯒꯅꯨ ꯍꯩꯅꯕ ꯈꯛ ꯆꯥꯒꯦ ꯈꯟꯒꯅꯨ
ꯑꯁ ꯍꯩꯅꯗ꯭ꯔꯁꯨ ꯑꯗꯨꯝ ꯆꯥꯕ ꯇꯥꯔꯕꯣ ꯇꯧꯔꯤꯁꯤꯕꯣ
ꯆꯥꯒꯗꯕꯅꯦ ꯅꯪ ꯉꯍꯥꯛ ꯇꯪ ꯍꯤꯡꯕ ꯄꯨꯟꯁꯤꯅꯤ ꯃꯔꯣꯏ ꯅꯄꯥꯛꯄꯤꯒꯤ ꯃꯍꯥꯎ ꯈꯪꯗꯗꯅ ꯁꯤꯅꯤ ꯅ ꯄꯨꯨꯟꯁꯤꯗꯨ ꯂꯣꯏꯔꯒꯦ ꯈꯜꯂꯕ꯭ꯔꯕ ꯍꯤꯡꯉꯤ ꯀꯥꯟꯁꯤꯗ ꯖꯒꯠ
ꯃꯤꯅ ꯊꯣꯡꯉꯒ ꯄꯤꯖꯕꯕꯨꯗꯤ ꯈꯔꯕꯨꯗꯤ ꯆꯥꯕ ꯐꯪꯉꯦꯕ ꯑꯩꯅ ꯊꯑꯣꯏꯅ ꯊꯣꯡꯉꯒ ꯅꯄꯥꯛꯄꯤ ꯍꯥꯞꯄꯒ ꯊꯣꯡ ꯊꯣꯡꯅꯤ ꯍꯥꯏꯕꯒꯤ ꯋꯥꯈꯜꯗꯗꯤ ꯂꯥꯛꯇ꯭ꯔꯦꯕ ꯑꯩꯉꯣꯟꯗ
ꯎꯝ
ꯑꯗꯨꯒꯤ ꯋꯥꯅꯤꯗ
ꯍꯩꯗꯕꯩꯅꯤꯅꯦ ꯍꯩꯗꯕꯩꯅꯤꯅꯦ
ꯍꯩꯇꯕꯒꯤ ꯑꯣꯏꯗꯣꯏꯔꯥ ꯍꯥꯏꯁꯤꯕꯣ
ꯑꯁ ꯍꯩꯇꯕꯩ ꯑꯣꯏꯗꯣꯏꯅꯦ
ꯑꯍꯩꯕ ꯃꯤꯅ ꯊꯣꯡꯉꯝꯕꯗꯣ ꯅꯣꯡꯃꯛꯇꯪꯗꯤ ꯆꯥꯒꯦꯗꯅ ꯑꯗꯨꯗꯤ ꯃꯍꯥꯎꯗꯨ ꯇꯪꯒꯦꯗꯅ
ꯀꯗꯥꯏꯗ ꯊꯣꯡꯁꯤꯒꯦ ꯑꯩꯕꯣ
ꯌꯨꯝꯗ ꯂꯥꯛꯑꯒ ꯊꯣꯡꯉꯁꯨ ꯌꯥꯏ ꯅꯣꯏ ꯌꯨꯝꯗ ꯊꯣꯉꯝꯃꯒ ꯑꯗꯨꯝ ꯀꯧꯔꯁꯨ ꯌꯥꯏ
ꯅꯪꯒꯤꯗꯃꯛꯇ ꯑꯩꯕꯨ ꯅꯣꯡꯃ ꯁꯨꯇꯤ ꯂꯧꯊꯣꯛꯇꯅ ꯁꯧꯒ꯭ꯔꯤ ꯊꯣꯡꯉꯒ ꯄꯤꯖꯗꯧꯔꯤꯕ꯭ꯔꯥ ꯑꯩꯕꯣ
ꯑꯗꯨꯃꯥꯏꯅ ꯇꯧꯕ ꯇꯥꯕꯅꯤꯅꯦ ꯄꯤꯖꯅꯤꯡꯕ ꯍꯥꯏꯁꯦ ꯈꯨꯠ ꯇꯪꯍꯟꯅꯤꯡꯕ ꯍꯥꯏꯕꯁꯦ ꯗꯤ ꯂꯩꯗꯅ
ꯑꯁ ꯅꯤꯇꯤꯒꯤ ꯅꯪ ꯍꯥꯏꯔꯛꯀꯅꯤꯅꯦ ꯑꯩꯉꯣꯟꯗ
ꯅꯨꯡꯇꯤꯒꯤ ꯍꯥꯏꯔꯛꯑꯒꯅ ꯅꯪꯅ ꯍꯦꯟꯃꯜꯂꯦ ꯍꯦꯃꯜꯂꯦꯅꯅ ꯑꯃꯨꯛ ꯑꯃꯨꯛ ꯄꯤꯖꯗ꯭ꯔꯒ ꯂꯣꯏꯔꯦ ꯀꯩꯅꯣ
ꯍꯥꯥ ꯂꯥꯁꯇ ꯑꯃꯨꯛ ꯍꯥꯎꯔꯝꯗꯅ ꯁꯨꯡꯍꯥꯏ ꯍꯥꯏꯔꯛꯇꯗꯅ ꯑꯃꯨꯛ ꯅꯪ ꯅꯨꯡꯉꯥꯏꯔꯣꯏꯀꯣ
ꯍꯥꯎꯇꯕꯩ ꯋꯥꯗꯤ ꯍꯥꯏꯔꯨꯔꯅꯨ ꯅꯪ ꯅꯥꯔꯩꯒ ꯂꯣꯏ ꯆꯤꯡꯁꯟꯗꯅ ꯈꯨꯕꯤꯒ ꯂꯣꯏ ꯆꯤꯛꯊꯠꯇꯅ
ꯊꯧꯔꯤ ꯑꯃꯒꯗꯤ ꯄꯥꯏꯔꯒ ꯂꯥꯛꯀꯦꯅꯦ ꯑꯗꯨꯕꯨꯗꯤ
ꯑꯗꯨꯗꯤ ꯔꯦꯗꯤꯗ ꯑꯗꯨꯗꯤ ꯁꯦꯝ ꯁꯥꯗꯅ ꯂꯣꯏ ꯂꯥꯛꯀꯗꯝꯅꯦ ꯑ
ꯑꯗ ꯑꯗꯨꯕꯨꯗꯤ ꯑꯗꯨꯗꯤ ꯑꯩ ꯑꯗꯨꯝ ꯄꯨꯔꯛꯑꯒꯦꯅꯦ ꯂꯥꯁꯇ ꯑꯃꯨꯛ ꯂꯧꯈꯠꯄ ꯏꯌꯥ ꯌꯥꯔꯝꯗꯗꯅꯀꯣ ꯃꯍꯥꯎꯁꯤ ꯐꯪ ꯐꯪꯗ꯭ꯔꯒꯗꯤ ꯑꯩꯁꯦ ꯗꯨꯝ ꯀꯞꯄ ꯍꯟꯒꯤꯕꯩ ꯐꯤꯕꯝꯅꯤꯀꯣ ꯅꯪ
ꯑꯦ ꯅꯪ ꯑꯗꯨꯗꯤ ꯍꯥꯏꯔꯨꯔꯅꯨ ꯆꯐꯨ ꯐꯥꯎꯕ ꯂꯦꯛꯇꯅ
ꯋꯥꯔꯤꯗ ꯋꯥꯔꯤꯗ ꯅꯨꯡꯉꯥꯏꯕ ꯀꯥꯡꯕꯨꯁꯦ ꯑꯁꯦꯡꯕꯗꯗꯤ ꯏꯌꯥ ꯌꯥꯒꯟꯗꯕ
ꯑꯦ ꯐꯩꯗꯤ ꯆꯤꯟꯁꯨ ꯈꯨꯠꯁꯨ ꯂꯣꯏ ꯌꯥꯕꯅꯦ ꯑꯩꯗꯤ ꯌꯥꯗꯕ ꯑꯃꯠꯇ ꯂꯩꯇꯦ
ꯁꯤꯗꯅꯦ ꯑꯩꯅ ꯍꯦꯟꯅ ꯆꯤꯡꯅꯔꯤꯁꯤ ꯍꯦꯟꯅ ꯍꯦꯟꯅ ꯆꯤꯡꯅꯍꯜꯂꯦ ꯅꯪꯕꯨ ꯌꯥꯝ ꯆꯤꯡꯅꯍꯜꯂꯦꯗ ꯅꯪꯅ ꯑꯩꯉꯣꯟꯗ
ꯆꯤꯡꯅꯕꯖꯦ ꯐꯠꯇꯦ ꯍꯥꯏ
ꯑꯗꯨ ꯁꯔꯨꯛꯄꯨꯗꯤ ꯅꯪꯉꯣꯟꯗ ꯍꯥꯏꯔꯝꯃꯒ ꯑꯩꯅ ꯇꯤꯡꯅꯔꯕꯅꯤꯅ ꯑꯩꯁꯨ ꯇꯣꯉꯥꯟꯅ ꯇꯤꯐꯤꯟ ꯑꯃꯗ ꯄꯨꯔꯒ ꯀꯩꯒꯨꯝꯕ ꯅꯪꯅ ꯇꯧꯔꯝꯕꯗꯣ ꯊꯣꯡꯉꯝꯕꯗꯣ ꯌꯥꯗ ꯌꯥꯗ꯭ꯔꯦ ꯂꯧꯈꯠꯄ ꯏꯌꯥ ꯌꯥꯗ꯭ꯔꯒꯅ ꯑꯩꯅ ꯄꯨꯔꯛꯄꯗꯨ ꯑꯣꯏꯅ ꯆꯥꯅꯕ ꯑꯣꯏꯅ ꯁꯤꯜꯂꯒ ꯇꯠꯄꯅ ꯐꯗꯧ ꯃꯥꯜꯂꯦꯕꯣ
ꯍꯣ ꯍꯣ ꯍꯣ ꯅꯪ ꯆꯣꯞꯄ ꯅꯪꯒꯦ ꯍꯥꯏꯗꯤ ꯄꯨꯔꯛꯑꯣ ꯅꯪꯒꯤ ꯇꯤꯐꯤꯟꯗꯣ ꯅꯪꯅ ꯄꯨꯔꯛꯄꯗꯨꯒ ꯆꯞ ꯃꯥꯟꯅꯅ ꯑꯗꯨꯝ ꯑꯝꯍꯥ ꯍꯟꯈꯤꯅꯤ ꯃꯆꯤ ꯂꯦꯡꯗꯅ ꯄꯨꯏ ꯄꯨꯔꯒ ꯑꯗꯨꯝ ꯍꯟꯈꯤꯅꯤ
ꯑꯗꯨ ꯑꯣꯏꯇꯥꯒꯅ ꯑꯩꯒꯤꯁꯨ ꯍꯥꯎꯕꯅꯤ ꯍꯥꯏꯔꯅ ꯅꯪꯉꯣꯟꯗ ꯊꯝꯃꯝ ꯃ ꯂꯣꯏꯔꯦ ꯀꯩꯗꯧ ꯇꯦꯁ ꯇꯧ ꯍꯥꯏꯔ ꯂꯣꯏꯔꯦ ꯀꯩꯗꯧꯔꯒꯦ
ꯑꯦ ꯑꯩ ꯇꯧꯔꯣꯏ ꯑꯩ ꯆꯤꯡꯅꯔꯛꯀꯅꯤ
ꯃꯤ ꯃꯤꯅ ꯊꯣꯡꯕ ꯆꯥꯗꯦ ꯍꯥꯏꯗꯣꯏ ꯖꯥꯠꯂꯥ
ꯌꯦ ꯑꯩꯗꯤ ꯃꯤꯅ ꯊꯣꯡꯕ ꯆꯥꯕ ꯍꯥꯏ ꯆꯥꯕꯕꯨꯗꯤ ꯆꯥꯏ ꯆꯥꯕ ꯍꯥꯏꯖꯦ ꯊꯣꯡꯂꯛꯄ ꯃꯤ ꯄꯤꯖꯔꯛꯄ ꯄꯤꯖꯒꯗꯕ ꯃꯤꯗꯣ
ꯑꯥ
ꯑꯗꯨ ꯄꯨꯔꯛꯄ ꯃꯤꯗꯨꯅ ꯍꯦꯟꯅ ꯍꯥꯟꯅ ꯃꯍꯥꯎ ꯇꯪꯍꯟ ꯗꯣꯢꯅꯦ ꯗꯨ ꯑꯃꯨꯛ
ꯑꯗꯨꯕꯨꯗꯤ ꯀꯝꯄꯜꯁꯔꯤ ꯍꯦ ꯍꯦ ꯅꯣ ꯅꯪ ꯅꯃꯥꯡꯗ ꯑꯩ ꯇꯦꯁ ꯇꯧꯒꯦꯅꯤ ꯑꯗꯨꯕꯨꯗꯤ ꯀꯩꯁꯨ ꯀꯥꯏꯗꯦ ꯆꯥꯔ ꯂꯣꯏꯔꯦ ꯀꯩꯗꯧꯔꯒ
ꯍꯦꯛ ꯇꯦꯁ ꯇꯧꯕ ꯂꯣꯏꯔꯒ ꯃꯤꯅꯤꯠ ꯃꯔꯤ ꯃꯉꯥ ꯃꯅꯨꯡꯗ ꯑꯩ ꯆꯥꯔꯣꯏ ꯄꯨꯡꯈꯥꯏ ꯄꯨꯡ ꯑꯃꯃꯨꯛ ꯌꯦꯡꯒꯅꯤ ꯑꯩꯅ ꯐꯝ ꯐꯝꯍꯜꯂꯒ
ꯑꯠ ꯑꯠ ꯑꯠ ꯑꯗꯨꯃꯛꯅꯦ ꯑꯩꯅ ꯇꯧꯒꯦꯅꯁꯨ ꯈꯜꯂꯤꯖꯦ ꯑꯗꯨꯗꯅꯤꯅꯦ ꯅꯪꯅ ꯊꯣꯉꯝꯕꯒ ꯑꯩꯅ ꯄꯨꯔꯛꯄꯒ ꯃꯍꯥꯎꯆꯦ ꯑꯩꯅ ꯄꯨꯔꯛꯄꯁꯤꯅ ꯍꯦꯜꯂꯦꯅꯦꯅ ꯀꯃꯥꯏꯅ ꯇꯧꯏꯖꯥꯠꯂꯣꯅꯣ ꯑꯩꯉꯣꯟꯗ ꯑꯃꯨꯛ ꯍꯪꯉꯛꯀꯗꯧꯕꯗ ꯑꯩꯅ
ꯍꯥꯏ ꯍꯥꯏꯗꯅ ꯏꯕꯨꯡꯉꯣ ꯅꯪꯒꯤꯗꯣ ꯍꯦꯛ ꯆꯥꯁꯟꯕꯒ ꯁꯣꯔꯒ ꯍꯣꯟꯖꯟ ꯕ ꯌꯥꯗꯗꯅ ꯌꯥ ꯀꯨꯝꯗꯅꯕ
ꯑꯗꯨꯕꯨꯤ ꯑꯍꯥ ꯀꯩꯅꯣꯒꯤ ꯁꯧꯒꯔꯤ ꯈꯨꯠ ꯁꯧꯒꯔꯤ ꯊꯣꯡꯕꯗꯁꯨ ꯈꯨꯊꯣꯡ ꯈꯨꯊꯣꯡꯗ ꯂꯩꯕꯅꯤꯗ ꯁꯤꯟꯍꯟꯕ ꯌꯥꯏ ꯁꯤꯟꯍꯟꯗꯕ ꯌꯥꯏ ꯑꯗꯨꯕꯨ ꯍꯩꯕꯨ ꯍꯩꯕ꯭ꯔꯣ ꯅꯣꯏꯕꯣ
ꯏꯁ ꯍꯩꯇ꯭ꯔꯗꯤ ꯀꯩꯅꯣꯅꯦ
ꯁꯤꯟꯍꯟꯗꯅꯕ ꯀꯃꯥꯏꯟ ꯊꯣꯡꯒꯦꯅꯦ ꯍꯥꯏꯔꯣꯛꯅꯦ ꯑꯝꯇ
ꯃꯥꯏ ꯃꯥꯏ ꯈꯨꯊꯣꯡꯗ ꯂꯩ ꯑꯩꯈꯣꯏꯗꯤ ꯑꯩꯈꯣꯏꯗꯤ ꯀꯩꯅꯣ ꯇꯧꯋꯤ ꯀꯔꯤꯕꯥ ꯊꯣꯡꯕ ꯂꯣꯏꯔꯀꯥꯟꯗ ꯊꯥꯡꯗꯔꯀꯥꯟꯗꯣ
ꯑꯥꯎ
ꯑꯈꯣꯏꯗꯤ ꯑꯗꯨꯗ ꯏꯁꯤꯡ ꯈꯤꯇꯪ ꯈꯤꯇꯪ ꯈꯤꯛꯑꯦ ꯌꯥꯝ
ꯏꯁꯤꯡ ꯍꯥꯏꯁꯦ ꯏꯁꯤꯡ ꯑꯏꯪꯕ
ꯥ ꯏꯁꯤꯡ ꯑꯏꯪꯕ ꯈꯖꯤꯛ ꯑꯗꯨꯝ ꯈꯤꯛꯑꯦ
ꯑꯗꯨꯅ ꯀꯃꯥꯏꯅ ꯇꯧꯔꯤꯅꯣ ꯁꯤꯟꯗꯅꯕ꯭ꯔꯥ ꯍꯥꯏꯁꯦ
ꯁꯤꯟꯗꯅꯕꯁꯨꯅꯦ ꯄ꯭ꯂꯁ ꯀꯩꯅꯣꯁꯨ ꯁꯧꯒ꯭ꯔꯤꯒꯤ ꯃꯅꯝ ꯑꯃ ꯂꯩꯗꯥꯏꯅꯦ ꯑꯗꯨꯗꯣ ꯅꯝꯗꯅꯕ
ꯀꯔꯤꯅꯣ ꯁꯧꯒ꯭ꯔꯤ ꯃꯅꯝꯗꯨꯕꯨ ꯅꯨꯡꯁꯤꯕ ꯃꯅꯝꯅꯤ ꯀꯩꯅꯣ ꯑꯗꯨꯗꯕꯨ ꯃꯅꯝ ꯃꯥꯡꯍꯟꯅꯗꯕ
ꯃꯥꯒꯤ ꯑꯁꯤꯟꯕ ꯃꯅꯝ ꯑꯃ ꯂꯩꯗꯥꯏꯅꯦ
ꯑꯁ ꯃꯗꯨꯅꯤꯅꯦ ꯑꯩꯅ ꯄꯥꯝꯃꯤꯁꯤ ꯅꯣꯏꯒꯤꯁꯦ ꯃꯍꯥꯎꯁꯦ ꯃꯥꯡꯍꯟꯒꯦ ꯇꯧꯔꯦꯅꯦ ꯅꯪꯒꯤꯁꯦ
ꯀꯗꯥꯏꯗꯒꯤꯅꯣ ꯃꯥꯡꯍꯟꯕꯗꯤ ꯍꯥꯞꯆꯜꯂꯤꯕꯅꯤꯅꯦ
ꯑꯁ ꯑꯗꯨ ꯑꯣꯏꯇꯥꯔꯝꯃꯦ ꯄꯨꯡ ꯀꯌꯥ ꯇꯨꯝꯒꯦ
ꯍꯩꯁ ꯇꯨꯝꯕꯖꯦ ꯑꯩꯗꯤ ꯅꯣꯡ ꯅꯣꯡꯒꯤ ꯗꯥꯎꯅꯤ ꯇꯨꯝꯅꯤꯡꯉꯒꯅ ꯃꯇꯝ ꯂꯩꯇꯦ ꯇꯨꯝꯅꯤꯡꯉꯒꯅ ꯉꯟꯅ ꯇꯨꯝꯃꯤ ꯇꯨꯝꯅꯤꯡꯗ꯭ꯔꯒꯅ ꯑꯍꯤꯡ ꯆꯨꯞꯄ ꯃꯤꯠ ꯄꯥꯡꯒ ꯑꯗꯨꯝ ꯂꯩꯕꯅꯤ
ꯑꯁ ꯑꯁꯤꯗꯤ ꯕꯨꯠꯇꯩꯁꯨ ꯍꯦꯟꯅ ꯁꯥꯊꯤꯝꯅꯦ
ꯑꯗꯨꯅꯦ ꯑꯩꯅ ꯍꯥꯏꯗ꯭ꯔꯥ ꯅꯪꯒꯤ ꯕꯨꯠꯇꯨꯅ ꯑꯩꯉꯣꯟꯗ ꯆꯪꯉꯣꯢꯅ
ꯍꯦ ꯍꯦ ꯕꯨꯠ ꯀꯥꯡꯕꯨꯗꯤ ꯃꯇꯝ ꯌꯥꯝ ꯅꯥꯏꯌꯦ
ꯎꯝ ꯅꯪꯒꯤ ꯚꯨꯠꯇꯣ ꯇꯨꯝꯕ ꯌꯥꯝ ꯀꯥꯜꯂꯝꯗꯧ ꯃꯥꯂꯦ
ꯕꯥ ꯕꯥꯔꯣ ꯍꯦꯛ ꯇꯥꯔꯗꯤ ꯃꯣꯏꯗꯤ ꯌꯨꯝꯗ ꯂꯩ